ꯇꯥꯌꯦ
ꯑꯣ ꯇꯥꯔꯦ ꯑꯗꯨꯗꯤ ꯑꯩꯒꯤꯅ ꯑꯣꯏꯔꯝꯅꯦ
ꯈꯪꯗ꯭ꯔꯤꯅꯦ ꯅꯪꯒꯤ ꯅꯦꯠꯋꯥꯛꯛꯁꯤꯔ ꯑꯩꯒꯤ ꯅꯦꯠꯋꯥꯛꯇꯤ ꯑꯩ ꯋꯥꯏꯐꯥꯏꯗꯤ ꯑꯗꯨꯝ ꯄꯥꯏꯕꯅꯦꯕ
ꯎꯝ ꯎꯝ ꯉꯁꯤꯗꯤ ꯅꯦꯠꯋꯥꯛꯇꯣ ꯑꯗꯨꯒꯤ ꯈꯣ ꯍꯦꯛ ꯍꯧꯒꯠꯄ ꯇꯧꯅꯤꯡꯕꯅꯦ ꯉꯁꯤꯁꯦ
ꯑꯣ ꯑꯣ ꯍꯣꯏ ꯑꯗꯨ ꯐꯥꯕꯅꯦ ꯃꯇꯝꯗꯣ ꯑꯩꯈꯣꯏꯅ ꯈꯪꯒꯗꯕꯅꯦ ꯑꯩꯈꯣꯏꯒꯤ ꯐꯕ ꯃꯇꯝꯗꯣ ꯅꯠꯇ꯭ꯔ ꯗꯤ ꯑꯁꯤꯗꯗꯤ ꯌꯥꯗꯕ ꯑꯩꯁꯨ ꯅꯍꯥꯟ ꯑꯗꯨꯝ ꯇꯧꯕꯅꯦ ꯃꯣꯔꯅꯤꯡ ꯗꯀꫭ ꯑꯌꯨꯛꯇ ꯊꯨꯠ ꯊꯨꯅ ꯍꯧꯒꯠꯂꯒ ꯀꯣꯜ ꯇꯧꯕꯅꯦ ꯀꯣꯜ ꯃꯔꯤ ꯃꯉꯥꯗꯤ ꯑꯗꯨꯝ ꯇꯧꯔꯒ ꯑꯐꯇꯔꯅꯨꯟꯗꯗꯤ ꯑꯗꯨꯝ ꯅꯦꯠꯋꯥꯛꯇꯣ ꯐꯠꯇꯕꯒꯤꯀꯣ ꯑꯗꯨꯝ ꯑꯥꯞꯇꯔꯅꯨꯟꯗꯗꯤ ꯔꯦꯁ ꯇꯧꯕꯅꯤ
ꯍꯣꯏ ꯑꯗꫭ ꯑꯩꯒꯤꯁꯨ ꯑꯁꯨꯃꯥꯏꯅ ꯇꯧꯋꯦꯕ ꯃꯇꯝ ꯍꯥꯏꯕꯗꯤ ꯈꯔ ꯈꯛꯇ ꯄꯤꯌꯦꯕꯀꫭ ꯄꯤꯕꯗꫭ
ꯍꯣꯏ ꯍꯣꯏ ꯑꯗꯨꯅꯤ ꯑꯉꯥꯡꯗꯤ ꯍꯧꯒꯠꯈ꯭ꯔꯕ꯭ꯔꯣ
ꯑꯁ ꯑꯉꯥꯡꯗꫭ ꯍꯧꯒꯠꯈ꯭ꯔꯕꯅꯦ ꯑꯗꯨꯝ ꯀꯔꯤ ꯇꯧꯔꯒ ꯋꯥꯔꯤ ꯁꯟꯅꯔꯒ ꯂꯩꯕꯅꯦ ꯎꯄꯥꯏ ꯂꯩꯇꯦ ꯇꯧꯅꯤꯡꯕꯒꯤ ꯅꯨꯡ ꯆꯨꯗꯕꯒꯤ ꯐꯥꯔꯦ ꯍꯥꯏꯕ ꯇꯥꯔꯦ
ꯑꯥ ꯉꯁꯤꯗꯤ ꯅꫭꯡ ꯆꯨꯗꯦꯀꫭ
ꯍꯣꯏ ꯉꯁꯤꯗꯤ ꯈꯔ ꯐꯗꯕ ꯃꯥꯜꯂꯦꯗ ꯑꯁ ꯄꯥꯗꯔꯗꯤ ꯌꯥꯗꯔꯦꯍꯦ
ꯅꯦꯠꯋꯥꯛ ꯐꯥꯗꯔꯗꯤ ꯌꯥꯗꯦ ꯍꯣꯏ
ꯎꯝ ꯌꯥꯗꯦ ꯑꯗꯣ ꯍꯦꯛ ꯍꯥꯎꯒꯠꯄ ꯀꯥꯟꯗ ꯏꯁꯁꯨ ꯗꯅ ꯑꯗꯨꯒꯤ ꯌꯥꯝ ꯀꯣꯜ ꯇꯧꯅꯤꯡꯕ ꯏꯆꯦꯗꯁꯨ ꯇꯦꯛ ꯇꯦꯛꯁ ꯇꯥꯔꯝꯃꯦ ꯑ ꯑꯗꯨ ꯔꯤꯄ꯭ꯂꯥꯏ ꯇꯧꯗꯦ ꯍꯧꯖꯤꯛꯄꯥꯎ ꯇꯧꯗ꯭ꯔꯤ ꯑꯗꫭ ꯀꯩꯅꯣꯗ ꯆꯪ ꯄ ꯑꯗꯨ ꯑꯥ ꯀꯣꯜ ꯇꯧꯅꯤꯡꯕ ꯊꯤꯕ ꯃꯤ ꯑꯃ ꯁꯨ ꯑꯦꯚꯂꯦꯕꯜ ꯂꯩꯇꯦꯕ ꯑꯗꯨꯒꯤ ꯑꯃꯨꯛ ꯑꯃꯨꯛꯀ ꯅꯪꯉꫭꯟꯗ ꯇꯦꯛꯁ ꯊꯥꯏꯌꯦ ꯏꯆꯥ ꯍꯥꯎꯒꯠꯈꯔꯦ ꯍꯥꯎꯒꯠꯔꯒ ꯑꯩ ꯁꯪꯕ ꯀꯥꯟꯗ ꯑꯗꯨꯝ ꯅꯪ ꯇꯦꯛ ꯊꯥꯔꯛꯑꯦꯕ ꯑꯗꯣ ꯑꯩ ꯇꯨꯝꯕ ꯀꯥꯟꯗꯗꯤ ꯀꫭ ꯅꯕꯨꯛ ꯐꯠꯇꯕꯒꯤ ꯑꯗꯨꯝ ꯋꯥꯔꯤ ꯁꯅꯕꯥ ꯌꯥꯗꯦꯕ
ꯑꫭ ꯑꯣ ꯅꯪꯁꯦ ꯋꯥꯏꯅꯦ
ꯎꯝ ꯁꯥꯟꯅꯕ ꯌꯥꯔꯗꯤ ꯌꯥꯝ ꯐꯒꯗꯕꯅꯤꯍꯦ ꯑꯗꯨꯝ
ꯍꯣꯏ
ꯅꯨꯡꯉꯥꯏꯅ ꯋꯥꯔꯤ ꯁꯥꯟꯅꯕ ꯌꯥꯏꯕ ꯑꯗꫭ ꯑꯁꯨꯃꯥꯏꯅ ꯇꯧꯅꯤꯡꯉꯥꯏ ꯃꯇꯝ ꯐꯪꯕꯀꫭ ꯑꯩꯒꯤ
ꯍꯣꯏ ꯎꯝ ꯎꯝ
ꯇꯧꯅꯤꯡꯕꯒꯤ ꯑꯗꯨꯝ ꯇꯧꯕ ꯋꯥꯅꯤꯗ
ꯍꯣꯏ ꯅꯪ ꯑꯗꯨ ꯍꯧꯖꯤꯛ ꯋꯥꯔꯤ ꯁꯥꯕꯤꯁꯦ ꯀꯗꯥꯏꯗꯔ ꯌꯨꯝꯒꯤ ꯃꯄꯥꯟꯗꯔ
ꯑꯣ ꯃꯄꯥꯟꯗ ꯑꯩꯒꯤ ꯀꯩꯅꯣ ꯂꯤꯇꯣ ꯒ ꯗꯟ ꯀꯤꯆꯟꯒ ꯂꯩꯔꯦꯗꯅ
ꯑꯥ ꯑꯥ ꯑꯣ ꯑꯣ ꯑꯠꯆꯥ ꯑꯠꯆꯥ
ꯅꯪꯒꯤ ꯒꯥꯔꯗꯦꯟꯁꯦ ꯌꯥꯝ ꯐꯥꯕ ꯃꯥꯜꯂꯦꯅꯦ
ꯑꯁ ꯗꯤꯖꯤꯌꯦꯜꯗꯤ ꯌꯥꯗꯔꯍꯦ ꯁꯦꯝꯅꯤꯡꯉꯥꯏ ꯃꯤ
ꯑꯥ
ꯃꯤ ꯁꯤꯅꯤꯡꯉꯥꯏ ꯂꯩꯇꯕꯗꯤ ꯑꯗꯨꯝ ꯄꯨꯔꯥꯅ ꯑꯣꯏꯕꯒꯤ ꯎꯄꯥꯏ ꯂꯩꯇꯔꯦ
ꯑꯥ
ꯍꯣꯏ ꯎ ꯃꯣꯔꯧꯒꯨꯝꯕꯗꯤ ꯈꯔꯗꯤ ꯑ
ꯑꯥ ꯎ ꯃꯔꯣꯔꯣꯛ ꯐꯔꯗꯤ ꯌꯥꯝ ꯐꯩꯅꯦ ꯑꯗꯨꯅ ꯕꯦꯁꯅꯤ
ꯑꯗꯨ ꯅꯨꯡ ꯁꯨꯝꯃꯟꯕꯒꯤꯀꯣ ꯑꯃꯨꯛꯀꯥ ꯁꯤꯒꯦ ꯁꯤꯕ ꯁꯨ ꯌꯥꯎꯋꯦ ꯈꯪꯗ꯭ꯔꯦꯗ ꯁꯅꯤꯡꯉꯥꯏ ꯐꯪꯒꯦꯔꯥ ꯐꯪꯔꯣꯏꯔꯥ
ꯑꯣ ꯑꯩꯈꯣꯏ ꯁꯤꯗꯀꯣ ꯍꯧꯖꯤꯛ ꯑꯩꯅ ꯂꯩꯕ ꯃꯐꯝꯗ ꯏꯆꯦꯅ ꯎ ꯃꯔꯣꯔꯣꯛ ꯊꯥꯕꯤꯕ ꯑꯗꯨ ꯄꯥꯟꯗ꯭ꯔꯒ ꯂꯩꯌꯦ ꯑꯩꯗꯤ ꯑꯗꯨꯝ ꯆꯥꯕꯅꯤ
ꯄꯟꯕ ꯍꯧꯎꯈ꯭ꯔꯕ ꯎꯝ ꯌꯥꯝ ꯐꯩꯅꯦ
ꯐꯕꯗꯤ ꯐꯩ ꯑꯗꯨ ꯑꯣꯏꯔꯁꯨ ꯑꯗꯨꯁꯨ ꯁꯤꯅꯤꯉꯥꯏ ꯇꯧꯔꯜꯂꯦ ꯀꯔꯤ ꯇꯧꯕꯒꯤꯔ
ꯑꯥ ꯃꯣꯏꯅ ꯍꯥꯔ ꯌꯝꯕꯒꯤꯅꯤ ꯍꯥꯏꯌꯦ ꯑꯁꯤꯗꯗꯤ ꯅꯣꯡꯗꯤ ꯆꯨꯗꯦꯗ
ꯑꯆꯥ ꯎꯝ
ꯁꯤꯗꯗꯤ ꯑꯗꯨꯝ ꯅꯣꯡ ꯆꯨꯗꯦ ꯆꯨꯔꯁꯨ ꯈꯔ ꯈꯖꯤꯛ ꯈꯤꯇꯪ ꯆꯨꯔꯒ ꯂꯣꯏꯕ ꯌꯥꯎꯋꯦꯀꯣ ꯉꯔꯥꯡ ꯉꯥꯛ ꯇꯥ ꯅꯣꯡ ꯆꯨꯑꯦ ꯉꯔꯥꯡ ꯉꯥꯛꯇ ꯅꯣꯡ ꯆꯨꯔꯛꯑꯦ ꯑꯩꯈꯣꯏꯒꯤ ꯗꯔꯝ ꯐꯨ ꯑꯣꯏꯌꯦ ꯑꯇꯣꯞꯄ ꯃꯇꯝꯗꯗꯤ ꯅꯣꯡ ꯆꯨꯔꯁꯨ ꯗ꯭ꯔꯝꯗꯣ ꯐꯨ ꯑꯣꯏꯗꯦꯕ ꯕꯀꯦꯠ ꯑꯃ ꯒꯨꯨꯝꯕ ꯑꯗꯨ ꯉꯛꯇꯅꯦꯕ
ꯎꯝ ꯎꯝ ꯑꯩꯈꯣꯏꯗꯗꯤ ꯑꯗꯨꯝ ꯆꯨꯋꯦ
ꯎꯝ
ꯑꯗꯣ ꯑꯩꯒꯤ ꯃꯔꯣꯛ ꯃꯔꯣꯛꯇꯤ ꯌꯥꯝ ꯑꯉꯝ ꯑꯣꯏꯔꯦ
ꯑꯣ ꯑꯣ ꯎꯝ ꯂꯥꯛꯒꯦꯅꯤꯗ
ꯎꯝ
ꯑꯗꯨ ꯑꯩꯅ ꯅꯣꯏ ꯑꯩꯉꯣꯟꯗ ꯄꯥꯝꯕꯁꯤꯗꯤ ꯍꯪꯉꯝꯅꯦ ꯋꯤꯟꯇꯔ ꯋꯤꯟꯇꯔ ꯃꯇꯝꯗꯀꯣ ꯍꯪꯒꯥꯝ ꯐꯖ ꯐꯖꯅ ꯊꯣꯛꯄꯗꯣ ꯌꯥꯝ ꯍꯥꯎꯋꯦꯕ ꯑꯩꯈꯣꯏ ꯇꯃꯦꯡꯂꯣꯡ ꯒꯤ ꯍꯪꯒꯥꯝꯗꯣ ꯑꯁ ꯀꯝꯄꯦꯌꯔ ꯇꯧꯅꯤꯡꯉꯥꯏ ꯂꯩꯇꯦ
ꯑꯁꯣꯕꯗꯤ ꯀꯩꯌꯥꯍꯧꯗꯦꯀꯣ ꯍꯥꯏꯕꯗꯤ ꯑꯩꯗꯤ ꯀꯔꯥ ꯀꯔꯥ ꯄꯤꯛ ꯄꯤꯛꯄꯗꯣ ꯍꯪꯒꯥꯝꯗꯣ ꯍꯥꯔꯠꯀꯤꯗꯤ ꯍꯥꯎꯇꯦꯕ
ꯑꯥ
ꯀꯔꯥ ꯄꯤꯛ ꯄꯤꯛꯄ ꯄꯤꯛꯄꯗꯣ ꯁꯤꯅ ꯍꯦꯟꯅ ꯍꯥꯎꯋꯦꯕ ꯎꯝ
ꯑꯩꯗꯤ ꯌꯥꯝ ꯆꯥꯎ ꯆꯥꯎꯕꯁꯨ ꯌꯥꯝ ꯍꯥꯎꯋꯦꯗ ꯑꯩꯈꯣꯏꯒꯤ ꯒꯥꯔꯗꯦꯟꯗ ꯆꯥꯎ ꯇꯧꯔꯒ ꯊꯛꯄꯗꯣ ꯑꯗꯨ ꯃꯅꯥꯗꯣ ꯍꯥꯔꯠ ꯍꯥꯔꯠꯗꯤ ꯇꯧꯗꯕ ꯁꯣꯐ ꯇꯧꯕ ꯃꯅꯥꯗꯣ
ꯑꯣ ꯍꯣꯏ ꯖꯥꯠ ꯖꯥꯠ ꯂꯩꯕꯅꯤꯅ ꯐꯪꯒꯥꯝꯁꯨꯀꯣ
ꯎꯝ
ꯎꯝ
ꯍꯪꯒꯥꯝ ꯖꯥꯠ ꯖꯥꯠ ꯂꯩꯌꯦ ꯍꯣꯏ ꯑꯗꯨ ꯂꯧꯗꯥ ꯊꯥꯕ ꯍꯪꯒꯥꯝꯗꯤ ꯆꯥꯅꯤꯉꯥꯏꯗꯤ ꯍꯧꯋꯦ ꯑꯗꯨ ꯑꯣꯏꯔꯁꯨ ꯑꯥ ꯐ꯭ꯔꯦꯁ ꯆꯥ ꯅꯤꯡꯉꯥꯏꯗꯤ ꯍꯥꯎꯇꯦꯒꯣ
ꯂꯣꯏꯅꯃꯛ ꯐ꯭ꯔꯦꯁꯅ ꯍꯥꯎꯕꯅꯤꯍꯦ ꯚꯤꯖꯤꯇꯦꯕꯜꯗꯣ
ꯎꯝ ꯎꯝ
ꯐ꯭ꯔꯦꯁ
ꯑꯗꯨ ꯇꯃꯦꯡꯂꯣꯡ ꯈꯣꯏꯒꯤ ꯒꯥꯔꯗꯦꯟꯗꯀꯣ ꯑꯥ ꯍꯪꯒꯥꯝ ꯊꯣꯛꯄ ꯀꯥꯟꯗ ꯋꯤꯟꯇꯔꯗ ꯑꯁ ꯅꯍꯥꯟ ꯑꯩꯈꯣꯏꯅ ꯀ꯭ꯂꯥꯁ ꯇꯨꯌꯦꯜꯐ ꯀꯥꯕ ꯃꯇꯝꯗ ꯑꯗꯨ ꯍꯪꯒꯥꯝ ꯎꯔꯗꯤ
ꯂꯧꯔꯒ ꯂꯧꯔꯒ ꯃꯤꯃꯤꯒꯤꯀꯣ ꯃꯤꯃꯤ ꯎꯏꯁꯤꯡꯖꯨ ꯁꯦꯝꯗꯣꯛꯈ꯭ꯔꯒ ꯌꯥꯝ ꯆꯥꯕꯅꯦ ꯑꯩꯈꯣꯏ
ꯍꯣꯏ ꯑꯩ ꯑꯁꯨꯃꯥꯏꯅꯗꯤ ꯆꯥꯕꯗꯤ ꯆꯥꯗꯦꯀꯣ ꯇꯨ ꯑꯃꯥꯔꯛ ꯑꯩꯒꯤ ꯃꯔꯨꯞ ꯍꯪꯒꯥꯝꯒꯤ ꯁꯤꯡꯖꯨꯗꯣ ꯆꯥꯏ ꯌꯥꯝ ꯍꯥꯎꯋꯦ ꯑꯩꯈꯣꯏꯗꯤ ꯍꯪꯒꯥꯝ
ꯑꯗꯨꯅꯦ ꯄꯝꯕꯗꯣ
ꯎꯝ ꯍꯪꯒꯥꯝꯒꯤꯗꯤ ꯑꯃꯔꯛꯁꯨ ꯁꯥꯗ꯭ꯔꯦꯑꯦꯅ ꯍꯥꯏꯕ ꯑꯁ ꯅꯣꯏ
ꯑꯣ
ꯁꯤꯡꯅꯦꯍꯦ ꯍꯪꯒꯥꯝ ꯂꯩꯔꯒ ꯀꯔꯤ
ꯎꯝ ꯍꯪꯒꯥꯝ ꯊꯥꯕꯤꯌꯣ ꯋꯤꯟꯇꯔꯒꯤꯗꯃꯛ ꯕꯖꯥꯔꯗ ꯂꯧꯕ ꯍꯪꯒꯥꯝꯗꯤ ꯍꯥꯎꯇꯦ ꯑꯩꯈꯣꯏꯒꯤ ꯒꯥꯔꯗꯦꯟꯅ ꯕꯤꯛ ꯐ꯭ꯔꯦꯁ ꯇꯧꯔꯒ ꯍꯧꯖꯤꯛ ꯍꯧꯖꯤꯛ ꯂꯧꯊꯣꯔꯒ ꯀꯣ
ꯎꯝ
ꯁꯤꯡꯖꯨ ꯁꯦꯝꯕꯗꯣ ꯑꯗꯨꯅ ꯕꯦꯁꯅꯦ ꯑꯩꯗꯤ ꯆꯥꯅꯤꯡꯕꯅ ꯂꯣꯏꯔꯦ ꯍꯧꯖꯤꯛꯁꯨ
ꯑꯗꯨꯅ ꯂꯣꯏꯔꯒ ꯑꯗꯨꯝ ꯑꯩꯈꯣꯏꯒꯤ ꯃꯅꯥꯛꯇ ꯂꯩꯕ ꯈꯨꯗꯀꯣ ꯑꯗꯨꯝ ꯍꯪꯒꯥꯝ ꯁꯤꯟꯕꯤꯒꯦ
ꯍꯣꯏ ꯍꯣꯏ ꯑꯁ ꯅꯨꯡꯉꯥꯏꯌꯦꯍꯦ
ꯑꯩꯒꯤ ꯏꯅꯥꯎꯅꯨꯄꯥ
ꯊꯨꯅ ꯂꯥꯛꯅꯤꯡꯈ꯭ꯔꯦ
ꯎꯝ ꯏꯅꯥꯎꯅꯨꯄꯥ ꯆꯠꯂꯗꯤ ꯑꯩꯒꯤ ꯒꯥꯔꯗꯦꯟꯒꯤꯗꯃꯛ ꯀꯥꯏꯅ ꯕꯝꯕꯨ ꯕꯝꯕꯨꯅꯀꯣ ꯐꯖꯅ ꯑꯥ ꯁꯥꯎꯠ ꯗꯕ ꯑꯗꯨꯝ ꯈꯤꯇꯪꯗ꯭ꯔꯁꯨꯀꯣ ꯄꯤꯛꯈ꯭ꯔꯁꯨ ꯑꯗꯨꯝ ꯁꯤꯟꯕꯤꯌꯣꯅ ꯍꯥꯏꯒꯦ ꯑꯗꯨꯒ ꯑꯗꯨꯝ ꯆꯥꯒꯦ
ꯎꯝ ꯎꯝ ꯋꯤꯟꯇꯔꯒꯤꯗꯤ ꯍꯒꯥꯝꯗ ꯕꯦꯁꯅꯤ ꯑꯩꯒꯤꯗꯤ ꯑꯇꯣꯞꯄ ꯄꯥꯝꯗꯦ
ꯍꯣꯏꯅꯦ ꯍꯥꯎꯕꯁꯨ ꯍꯥꯎꯏꯗꯥꯅ ꯅꯨꯡꯇꯤ ꯆꯥꯔꯁꯨ ꯍꯪꯒꯥꯝꯗꯤꯀꯣ ꯑꯗꯨꯝ ꯁꯥꯕ ꯌꯥꯏꯕ
ꯍꯣꯏ ꯍꯪꯒꯥꯝꯗꯤ ꯑꯩꯌꯥ ꯁꯥ ꯑꯀꯪꯕꯒ ꯀꯣ ꯑꯣꯛꯁꯥ ꯑꯀꯪꯕꯒ ꯊꯣꯡꯕꯁꯨ ꯁꯨ ꯌꯥꯝ ꯍꯥꯎꯕꯅꯦ ꯄꯥꯟ ꯍꯥꯞꯄ꯭ꯔꯒ
ꯍꯣꯏ ꯑꯗꯨ ꯀꯥꯡꯁꯣꯏ ꯇꯨꯡꯂꯒ ꯍꯧꯋꯦ ꯐ꯭ꯔꯥꯏ ꯇꯧꯔꯒ ꯆꯥꯕ
ꯍꯣꯏ ꯍꯪꯀꯝꯁꯦ ꯐꯟꯅ ꯊꯨꯕ ꯌꯥꯗꯦꯍꯦ ꯑꯩꯈꯣꯏꯒꯤ ꯍꯥꯡꯀꯝꯁꯦ
ꯎꯝ ꯑꯩꯉꯣꯟꯗ꯫ ꯎꯝ꯫ ꯑꯩꯈꯣꯏꯗ ꯍꯧꯖꯤꯛ ꯍꯪꯒꯥꯝ ꯂꯩꯕꯅꯦ ꯑꯗꯨ ꯃꯥꯒꯤ ꯍꯪꯒꯥꯝꯁꯤꯅ ꯀꯟꯕꯁꯤꯒ ꯆꯥꯕ ꯌꯥꯔꯤ꯫
ꯇꯦꯁꯁꯨꯨ ꯂꯥꯛꯇꯦ ꯑꯗꯨ ꯍꯪꯒꯥ
ꯎꯝ ꯍꯣꯏꯅꯦ꯫ ꯇꯦ ꯗꯥ ꯀꯩꯒꯤꯅꯣ ꯀꯣꯏꯠ ꯇꯧꯔꯛꯇꯣꯏꯁꯦ